ꯍꯜꯂꯣ
ꯍꯜꯂꯣ ꯇꯥꯏꯌꯦ ꯇꯥꯏꯌꯦ
ꯏ ꯋꯥ ꯅꯨꯡꯉꯥꯏꯕ꯭ꯔꯥ ꯅꯣꯗ ꯍꯧꯖꯤꯛ
ꯅꯦꯠꯋꯥꯛ ꯐꯠꯇꯕꯒꯤ ꯍꯧꯖꯤꯛ ꯃꯐꯝ ꯊꯤꯔꯒ ꯆꯠꯂꯤ
ꯎꯝ ꯅꯨꯡꯉꯥꯏꯔ ꯅꯁꯟꯗꯨꯔꯣ
ꯎꯝ ꯈꯟꯇꯅꯤ ꯋꯥ ꯉꯔꯥꯡ ꯅꯨꯡꯗꯥꯡꯗꯒꯤ ꯌꯥꯗ꯭ꯔꯦ
ꯑꯣ ꯁꯇꯤꯟꯗꯤ ꯄꯥꯏꯕ꯭ꯔꯣ
ꯁꯦꯀꯦꯟ ꯊꯝꯒ꯭ꯔꯦꯅ
ꯁꯇꯤ ꯏꯝꯐꯥꯜ ꯌꯥꯗ꯭ꯔꯥ ꯅꯨꯡꯁꯥ
ꯑꯩꯈꯣꯏ ꯌꯨꯝ ꯒꯤ ꯃꯅꯥꯛꯇ ꯂꯩꯕꯗꯣ ꯇꯦꯔꯦꯁꯇ ꯅꯦꯠꯋꯥꯛ
ꯑꯣ ꯑꯣ ꯑꯣ ꯑꯣ ꯑꯆꯥ ꯑꯠꯆꯥ ꯑꯗ
ꯌꯥꯝꯁꯅꯦ
ꯅꯪ ꯁꯨꯗ꯭ꯔꯣ
ꯅꯣꯡ ꯆꯨꯗꯦ ꯅꯨꯡꯁꯥ ꯈꯔ ꯊꯣꯛꯑꯦ ꯑꯗꯣ ꯌꯥꯝ ꯁꯥꯏ
ꯍꯣꯏ ꯑꯩꯈꯣꯏꯁꯨ ꯅꯨꯡꯁꯥ ꯅꯛ ꯎꯪ ꯌꯨꯛꯇꯗꯤ ꯅꯣꯡ ꯆꯨꯗꯧ ꯃꯥꯜꯂꯒ ꯍꯧꯖꯤꯛ ꯑꯗꯨꯒ ꯅꯨꯡꯁꯥ ꯊꯣꯛꯂꯛꯑꯦ ꯏꯪꯔꯝꯒꯗꯤ ꯅꯪ ꯂꯩ ꯂꯩ ꯍꯧꯖꯤꯛ ꯂꯩꯔꯤꯕ ꯃꯐ ꯐꯝꯗꯣ
ꯎꯝ ꯏꯪꯉꯦ ꯁꯤꯗꯗꯤ
ꯏꯪꯗ꯭ꯔꯣ ꯃꯣꯏ ꯇꯦꯔꯦꯁꯇꯨꯗ ꯅꯠꯇ꯭ꯔꯣ ꯎꯝ ꯑꯗꯨꯅꯤ
ꯎꯝ ꯇꯦꯔꯦꯖꯗꯅꯦ
ꯅꯦꯠꯋꯥꯛ ꯐꯪꯗ꯭ꯔꯗꯤ ꯑꯁꯤꯗ ꯆꯦꯟꯕꯅꯦ
ꯀꯩꯅꯣꯒꯤ ꯐꯪꯕ ꯃꯥꯜꯂꯦ ꯑꯩꯈꯣꯏ ꯎꯝ ꯇꯨꯄꯨꯜꯒꯤꯗꯣꯀꯣ ꯑꯗꯨꯐꯥꯎꯕꯒꯤ ꯑꯣꯏꯔꯝꯅꯤ ꯑꯩꯈꯣꯏꯗꯁꯨ ꯅꯨꯡꯉꯥꯏꯕꯅꯦꯍꯦ ꯅꯦꯠꯋꯥꯥꯛꯇꯤ ꯑꯩꯈꯣꯏ ꯑꯩꯈꯣꯏ ꯈꯨꯟꯗ ꯅꯦꯋꯥꯛ ꯐꯪꯗ꯭ꯔꯗꯤ ꯑꯗꯩ ꯎꯝ ꯑꯩꯒꯤ ꯀꯥꯗꯨꯅꯀꯣ ꯑꯩꯒꯤ ꯔꯨꯝꯗꯣ ꯃꯃꯥꯡ ꯂꯩꯠ ꯂꯩ ꯂꯩꯊꯣꯛꯔꯗꯤ ꯐꯪꯕꯅꯦ ꯍꯤꯍꯤ ꯀꯣꯟꯅ ꯀꯣꯅꯔ ꯂꯩ ꯂꯩ ꯀꯣꯔꯅꯔꯗ ꯑꯃꯨꯛꯀ ꯇꯦꯁ ꯇꯧꯔꯗꯤ ꯐꯪꯗꯕ
ꯅꯣꯏꯒꯤ ꯕꯥꯔꯦꯟꯗꯥꯗꯁꯨ ꯌꯥꯏ ꯅꯦꯠꯋꯥꯛꯇꯣ ꯑꯩ ꯈꯪꯉꯦ
ꯑꯗꯨꯅꯅꯦ ꯅꯣꯡꯃꯗꯣ ꯑꯩꯈꯣꯏ ꯏꯆꯦ ꯃꯆꯥꯗꯣ ꯅꯨꯄꯥꯗꯣ ꯃꯣꯏ ꯃꯥꯒꯤ ꯃꯥꯅ ꯇꯨꯝꯐꯝ ꯃꯥꯒꯤ ꯀꯥꯗꯣ ꯃꯥꯒꯤ ꯔꯨꯝꯗ ꯀꯩꯅꯣ ꯐꯪꯗꯕꯒꯤ ꯅꯦꯠꯋꯥꯛ ꯑꯩꯈꯣꯏ ꯍꯥꯟꯅ ꯅꯦꯠꯋꯥꯛ ꯄ꯭ꯔꯣꯕ꯭ꯂꯦꯝ ꯂꯩꯔꯤꯀꯥꯟꯗ ꯅꯦꯠꯋꯥꯛ ꯐꯪꯅꯗ꯭ꯔꯤ ꯀꯥꯟꯗꯀꯣ ꯑꯩꯈꯣꯏꯗꯗꯤ ꯐꯪꯉꯤꯗꯅ ꯑꯗꯣ ꯃꯥꯒꯤ ꯃꯥꯅ ꯇꯨꯝꯕ ꯑꯩꯅ ꯐꯤ ꯁꯥꯕ ꯀꯥꯗꯣ ꯑꯗꯨꯗꯗꯤ ꯐꯪꯗꯕꯅꯦꯕ ꯄꯨꯔꯥ ꯃꯥꯡꯕꯅꯦ ꯑꯗꯨꯗꯤ ꯑꯗꯨ ꯃꯥꯗꯣ ꯕꯔꯦꯟꯗꯥꯗ ꯅꯦꯠ ꯅꯨꯡꯉꯥꯏꯕꯒꯤ ꯇꯨꯝꯕ ꯃꯥꯜꯂꯦ ꯁꯥꯁꯨ ꯁꯥꯏꯌꯦꯗꯅ ꯅꯨꯡꯗꯥꯡꯗꯨꯗꯤ ꯏꯪꯉꯦ ꯍꯥꯏꯅ ꯃꯥꯗꯣ ꯑꯗꯨꯗꯩ ꯍꯤꯞꯄ ꯃꯥꯜꯂꯦ ꯅꯣꯡ ꯑꯗꯨ ꯅꯨꯡꯗꯥꯡ ꯅꯨꯡꯗꯥꯡꯗꯣ ꯃꯥ ꯇꯨꯝꯊꯈ꯭ꯔꯕ ꯃꯥꯜꯂꯦꯕ ꯑꯈꯣꯏ ꯕꯥꯗꯣ ꯃꯥ ꯑ ꯍꯧꯒꯠꯂꯒ ꯃꯄꯥꯟ ꯆꯠꯀꯦꯅ ꯊꯣꯛꯑꯀꯥꯟꯗ ꯃꯄꯥꯟꯗ ꯇꯨꯝꯃꯒ ꯂꯩꯔꯝꯕ ꯑꯗꯨꯏ ꯍꯧ ꯊꯣꯛꯏꯅꯤ ꯅꯣꯡ ꯆꯨꯕ ꯐꯥꯎ ꯃꯥ ꯈꯪꯗꯕ ꯋꯥꯅꯤꯗ ꯀꯔꯤ ꯈꯨꯠꯇꯨꯝꯅꯣꯕ ꯑꯗꯣ ꯐꯠꯖꯅ ꯇꯨꯝꯕ ꯃꯥꯜꯂꯦ ꯅꯣꯡ ꯆꯨꯕꯗꯣ ꯃꯥ ꯈꯪꯗ꯭ꯔꯕ ꯑꯩꯗꯤ ꯈꯪꯗꯦꯀꯣ ꯃꯥꯅ ꯃꯄꯥꯟꯗ ꯇꯨꯝꯃꯦ ꯍꯥꯏꯕꯗꯣ ꯈꯪꯗꯦꯕ ꯑꯩꯈꯣꯏ ꯕꯥꯅ ꯊꯣꯛꯂꯛꯑꯒ ꯍꯧꯒꯠ ꯍꯧ ꯗꯣꯛꯏꯅꯤꯅꯦ ꯍꯧꯒꯠꯂꯣ ꯍꯧꯒꯠꯂꯣ ꯏ ꯃꯥꯗꯣ ꯃꯪꯒꯨꯝ ꯃꯪꯔꯥ ꯇꯥꯏꯕꯪꯔꯥ ꯈꯪꯗ꯭ꯔꯕ ꯋꯥꯅꯤ ꯅꯣꯛꯅꯤꯡꯕꯁꯤꯗꯤ ꯅꯦꯠꯋꯥꯛꯇꯤ ꯅꯨꯡꯉꯥꯏꯕꯅꯦ ꯅꯣꯏ ꯄꯔꯦꯡꯗꯣ ꯎꯝ ꯍꯣꯏ ꯈꯪꯗꯕꯅꯦ ꯃꯥꯅ ꯀꯧꯕꯗꯨ ꯑꯃꯔꯛ ꯑꯅꯤꯔꯛ ꯈꯛꯇ ꯅꯠꯇꯦꯅꯦ ꯃꯥꯅ ꯏꯄꯥꯅ ꯀꯧꯔꯤꯗꯣ ꯍꯧꯗꯣꯛꯄꯁꯤ ꯌꯥꯝ ꯋꯥꯕꯅꯦ ꯃꯥ ꯍꯥꯏꯗꯤ ꯊꯦꯡꯊꯅ ꯒꯦꯝ ꯁꯥꯟꯅꯕꯒꯤ ꯑꯩꯅ ꯍꯧꯗꯣꯛꯄꯁꯦ ꯍꯧꯗꯣꯛꯄ ꯀꯧꯕ ꯃꯔꯤ ꯃꯉꯥ ꯅꯠꯇ꯭ꯔꯗꯤ ꯈ ꯈꯪꯗꯕꯅꯤ
ꯇꯨꯝꯕꯁꯤꯗꯤ ꯐꯥꯔꯁ ꯀ꯭ꯂꯥꯁꯅꯤ ꯇꯥꯕ꯭ꯔꯥ